ꯇꯥꯏꯔꯦ ꯀꯩꯗꯧꯔꯝꯃꯤꯅꯣ
ꯑꯩ ꯉꯥꯛꯇꯪ ꯑꯗꯨꯝ ꯍꯤꯞꯄꯝꯕꯅꯦ ꯅꯨꯡꯊꯤꯟꯜ ꯅꯨꯡꯁꯥꯁꯨ ꯌꯥꯝ ꯁꯥꯕꯅꯦ ꯍꯧꯖꯤꯛꯀꯥꯟꯗꯣ ꯍꯧꯖꯤꯛꯇꯨꯕꯨ ꯈꯤꯇꯪ ꯍꯟꯊꯈꯤꯗ ꯍꯥꯏꯔꯤ ꯑꯗ ꯅꯪꯗꯤ ꯍꯜꯂꯛꯑꯕ꯭ꯔꯣ ꯊꯕꯛ ꯆꯠꯂꯨꯕꯗꯤ ꯀꯃꯥꯏ ꯀꯃꯥꯏꯅ ꯇꯧꯔꯛꯑꯒꯦ
ꯑꯣ ꯍꯣꯏꯂꯛꯑꯦ ꯅꯪ ꯉꯁꯤ ꯊꯕꯛ ꯆꯠꯇ꯭ꯔꯕꯣ ꯌꯨꯝꯗ ꯂꯩꯔꯕꯣ ꯀꯃꯥꯏꯅ ꯇꯧꯒꯦ
ꯑꯣ ꯑꯩ ꯉꯁꯤꯗꯤ ꯅꯣꯡꯃꯥꯏꯖꯤꯡꯁꯨ ꯑꯣꯏꯕꯅꯤꯅꯅ ꯁꯨꯝ ꯍꯞꯇꯥ ꯑꯃꯒꯤ ꯑꯃꯨꯛꯇꯪ ꯑꯣꯏꯔꯁꯨ ꯑꯅ ꯑꯗꯨꯃꯥꯏꯅ ꯁꯨꯗꯤꯤ ꯂꯧꯕꯅꯦ ꯉꯁꯤꯗꯤ ꯑꯗꯨ ꯊꯕꯛ ꯀꯩꯀꯥ ꯈꯔ ꯂꯨꯁꯤꯜꯂꯦ ꯐꯤ ꯅꯨꯡ ꯁꯨꯗꯕ ꯀꯩꯗꯧꯕ ꯈꯔ ꯇꯔꯦ ꯑꯗꯨꯒ ꯂꯣꯏꯔꯒ ꯍꯧꯖꯤꯛ ꯑꯗꯨꯝ ꯄꯣꯥꯔꯤ ꯈꯨꯨꯝ ꯀꯩꯀꯥꯁꯨ ꯁꯤꯗꯣꯛꯈ꯭ꯔꯦꯕꯀꯣ
ꯅꯣꯏ ꯏꯁꯤꯡ ꯂꯥꯛꯄ꯭ꯔꯣ ꯉꯁꯤ ꯑꯩꯈꯣꯏ ꯅꯣꯏ ꯉꯁꯤ ꯅꯨꯡꯊꯤꯜ ꯂꯥꯛꯀꯅꯤ ꯍꯥꯏꯕꯅ ꯂꯥꯛꯑꯕ ꯂꯥꯛꯇ꯭ꯔꯤꯕꯣ
ꯃꯣꯏ ꯏꯁꯤꯡꯁꯦ ꯅꯨꯡꯊꯤꯟꯗꯗꯤ ꯂꯥꯛꯇꯕ ꯃꯥꯜꯂꯦꯗ ꯑꯌꯨꯛꯇ ꯑꯗꯨꯝ ꯂꯥꯛꯄ ꯃꯥꯜꯂꯦ ꯅꯣꯏ ꯉꯁꯤ ꯂꯥꯛꯑꯗꯤ ꯑꯩꯈꯣꯏ ꯍꯌꯦꯡ ꯑꯨ ꯂꯥꯛꯇꯣꯏꯅꯦ ꯅꯨꯡꯊꯤꯟꯗꯤ ꯊꯥꯗꯕ ꯃꯥꯜꯂꯦ
ꯉꯁꯥꯏ ꯃꯣꯏ ꯊꯥꯒꯠꯂꯛꯄ ꯀꯥꯟꯗꯗꯤ ꯅꯨꯡꯊꯤꯟꯗꯣ ꯅꯣꯏꯒꯤ ꯊꯥ ꯊꯥꯒꯅꯤ ꯑꯗꯨꯃꯥꯏꯅ ꯍꯥꯏꯈꯤꯕꯕꯀꯣ ꯑꯗꯨꯒꯤꯅꯤꯗ
ꯎꯝ
ꯍꯣꯏ ꯐꯔꯦ ꯑꯗꯣ ꯀꯩꯅꯣ ꯆꯥꯕꯁꯤꯕꯨ ꯏꯕꯥꯅꯤꯇꯪ ꯇꯥꯔꯗꯣꯏꯔꯣ ꯀꯃꯥꯏꯅ ꯇꯧꯕꯅꯣ ꯉꯁꯥꯏ ꯍꯥꯏꯐꯦꯠ ꯍꯪꯈꯤꯕꯗꯁꯨ ꯀꯅꯥꯝꯇꯁꯨ ꯀꯩꯝꯇꯁꯨ ꯍꯥꯏꯔꯛꯇꯦ ꯑꯗꯨꯝ ꯕꯥꯥꯏꯅꯤꯇꯪ ꯆꯠꯄꯅꯗꯤ ꯐꯗꯧ ꯃꯥꯜꯂꯦꯗꯣ ꯀꯣ
ꯑ ꯑꯗꯨꯃꯥꯏꯅ ꯇꯧꯔꯁꯦ ꯑꯩꯈꯣꯏꯅ ꯈꯛꯇ ꯑꯗꯨꯅ ꯅꯨꯡꯉꯥꯏꯔꯅꯤ ꯁꯝꯁꯨ ꯁꯝꯕ ꯑꯗꯒꯤ ꯌꯥꯝꯡꯁꯨ ꯌꯥꯝ ꯃꯤ ꯌꯥꯝꯃꯒ ꯋꯥ ꯌꯥꯝꯃꯤꯗꯣ ꯇꯧꯋꯦꯕ ꯅꯠꯇ꯭ꯔꯗꯤ ꯍꯥꯏꯕꯗꯤ ꯃꯣꯏꯗ ꯀꯩꯝꯇ ꯍꯥꯏꯅꯔꯛꯄꯁꯨ ꯅꯠꯇꯦ ꯄꯥꯗꯕꯁꯨ ꯅꯠꯇꯦ ꯎꯗꯕꯁꯨ ꯅꯠꯇꯦ ꯂꯣꯏ ꯎꯔꯝꯅꯦ ꯈꯪꯉꯝꯅꯦꯕꯀꯣ ꯇꯟꯕꯒꯤ ꯑꯣꯏꯔꯝꯅꯦꯕ
ꯍꯣꯏ ꯑꯗꯨꯗꯤ ꯌꯥꯔꯦ ꯃꯩꯗꯪ ꯁꯨꯃꯥꯏꯅ ꯇꯧꯔꯁꯦ ꯅꯠꯇ꯭ꯔꯒꯅ ꯑꯗꯨꯝ ꯆꯥꯛꯇꯣ ꯅꯣꯏꯒꯤꯗꯤ ꯑꯗꯨꯝ ꯊꯣꯡꯒꯦ ꯊꯣꯡꯉꯝꯕꯗꯤ ꯑꯗꯨꯝ ꯆꯥꯕ ꯌꯥꯕꯅꯤꯅꯦ ꯑꯗꯨꯝ ꯆꯦꯡ ꯆꯥꯛ ꯄꯨꯔꯛꯄ ꯈꯣꯠꯄ ꯇꯧꯕꯗ ꯑꯃꯨꯛ ꯅꯨꯡꯉꯥꯏꯇ꯭ꯔꯦꯕꯀꯣ ꯑꯩꯗꯣ
ꯀꯩꯁꯨ ꯀꯥꯏꯗꯦꯗ ꯅꯁꯥꯅꯕꯨ ꯌꯥꯔꯦꯗꯪꯅ ꯁꯨꯝ ꯀꯩꯅꯣ ꯇꯧꯔꯗꯤ ꯀꯩꯅꯣ ꯇꯧꯋ ꯀꯂ ꯍꯥꯏꯕꯁ ꯍꯥꯏꯥꯏ
ꯍ
ꯌꯥꯅꯤ ꯐꯣꯟ ꯐꯣꯟꯒ ꯇꯁꯤ ꯀꯩꯅꯣ ꯄꯥꯏꯈꯠꯂꯝꯈꯤꯔꯣꯏ ꯍꯥꯏꯕ
ꯑꯗ ꯅꯪ ꯀꯩꯅꯣ ꯇꯔꯕ꯭ꯔꯣ ꯑꯩ ꯑꯗꯨꯝ ꯄꯣꯠ ꯆꯩꯗꯤ ꯂꯩꯔꯨꯔꯕ꯭ꯔꯣ ꯁꯦꯝ ꯁꯥꯕ ꯂꯣꯏꯔꯕ ꯍꯥꯏꯕꯗꯤ ꯅꯪꯗꯤ ꯉꯟꯇ ꯉꯥꯛꯇ ꯂꯣꯏꯊꯣꯛ ꯊꯝꯃꯤꯅ ꯊꯣꯏꯔꯒ ꯐ꯭ꯔꯤꯖꯇꯒꯨꯝ ꯍꯥꯞꯄ ꯊꯝꯃꯤꯔꯥ ꯅꯠꯇ꯭ꯔꯒ ꯁꯦꯝꯗ꯭ꯔꯤꯕ ꯁꯦꯝꯁꯦ ꯍꯥꯏꯇꯥꯥꯔꯗꯤ ꯑꯩꯈꯣꯏ ꯑꯗꯨꯝ ꯂꯥꯛꯑꯒ ꯁꯦꯝꯕꯁꯨ ꯌꯥꯕꯗꯤ ꯌꯥꯅꯤ ꯅꯪ ꯑꯗꯨ ꯀꯩꯅꯣ ꯇꯧꯔꯒ ꯅꯪꯒꯤ ꯑꯃ ꯀꯩꯅꯣ ꯇꯧꯔꯒ ꯍꯥꯏꯗꯤ ꯌꯥꯏꯉꯪꯒ ꯃꯆꯨꯒ ꯇꯧꯔꯒ ꯇꯣꯠꯂꯒ ꯍꯥꯞꯄꯒ ꯊꯝꯕꯤꯗꯨ ꯊꯝꯈ꯭ꯔꯕ
ꯊꯝꯗ꯭ꯔꯦꯗ ꯁꯤꯗꯤ ꯑꯗꯨꯃꯥꯏꯅꯗꯤ ꯃꯅꯥ ꯃꯁꯤꯡ ꯀꯩꯀꯥꯕꯨꯗꯤ ꯁꯦꯝꯃꯦꯕꯀꯣ ꯑꯗꯨꯒ ꯍꯧꯖꯤꯛꯀꯤ ꯁꯥ ꯀꯩ ꯀ ꯀ ꯂꯩꯗ꯭ꯔꯦ ꯑꯗꯨꯝ ꯀꯩꯅꯣ ꯇꯧ ꯑꯗꯨ ꯅꯪ ꯀꯃꯥꯏꯅ ꯇꯧꯒꯦ ꯍꯥꯏꯅꯣ ꯂꯥꯛꯄꯁꯤꯕꯨ ꯍꯥꯏꯕꯗꯤ ꯃꯅꯥ ꯃꯁꯤꯡ ꯀꯌꯥꯥꯗ ꯂꯣꯏ ꯁꯦꯝꯕ ꯂꯣꯏꯔꯦꯕꯀꯣ ꯍꯧꯖꯤꯛ ꯋꯥꯠꯂꯤꯁꯦ ꯤꯍꯣꯝ ꯆꯥꯒꯦ ꯍꯥꯏꯔꯒꯅ ꯤꯍꯣꯝꯗꯨꯗꯤ ꯋꯥꯠꯂꯤ ꯍꯩꯅꯧꯕꯗꯤ ꯑꯩꯈꯣꯏ ꯁꯤꯗ ꯍꯦꯛ ꯌꯥꯔꯅꯤ ꯑꯗꯨꯒ ꯊꯛꯅꯕ ꯃꯍꯤꯗꯨꯃꯒ ꯂꯩꯕꯀꯣ ꯑꯗꯨꯑꯣꯏꯗꯤ ꯋꯥꯠꯂꯤꯁ ꯍ ꯄꯗ ꯆꯥꯒꯦ ꯍꯥꯏꯔꯅ ꯀꯤꯍꯣꯝꯗꯨꯅꯦ ꯊꯛꯅꯕ ꯃꯍꯤ ꯑꯃꯅꯦ ꯑꯗꯨꯒ ꯃꯣꯔꯣꯛ ꯃꯆꯨꯗꯨꯅꯦ ꯑꯗꯨꯒ ꯁꯥꯒ ꯑꯗꯨ ꯃꯉꯥꯏꯔꯦ ꯑ ꯅꯪ ꯂꯥꯛ ꯍꯧ ꯀꯃꯥꯏꯅ ꯇꯧꯒꯦ ꯍꯥꯏꯅꯣ ꯅꯪ ꯑꯩ ꯂꯥꯛꯑꯣ ꯍꯥꯏꯔꯤꯕ꯭ꯔꯥ ꯂꯥꯛꯑꯣ ꯍꯥꯏꯔꯒꯅ ꯄꯨꯡꯗꯣ ꯍꯥꯏꯔꯛꯑꯣ ꯄꯨꯡ ꯀꯌꯥꯗꯣ ꯂꯥꯛꯑꯣ ꯂꯥꯛꯑꯣ ꯍꯥꯏꯅꯣꯗꯣ
ꯍꯣꯏ ꯍꯣꯏ ꯑꯗꯨ ꯄꯨꯡꯕꯨꯗꯤ ꯑꯗꯨꯝ ꯀꯨꯏꯔꯣꯏꯗꯕꯅꯤꯅꯀꯣ ꯄꯨꯡ ꯃꯔꯤ ꯄꯨꯟ ꯃꯔꯤ ꯃꯈꯥ ꯉꯁꯤ ꯉꯁꯥꯏ ꯌꯥꯝ ꯁꯥꯗꯧ ꯃꯥꯜꯂꯤꯦꯅꯦ ꯃꯉꯥꯗꯋꯥ ꯑꯩ ꯀꯥꯟꯅꯕ ꯇꯧꯔꯕꯗꯤ ꯌꯥꯗ ꯌꯥꯅꯤ ꯇꯔꯨꯛ ꯃꯈꯥꯏ ꯁ꯭ꯋꯥꯏ ꯃꯝꯕꯅꯤꯅꯀꯣ ꯋꯥꯅꯤꯗꯪ ꯑꯣꯏꯗꯁꯨ ꯑꯣꯏꯕꯅꯤꯅ ꯑꯩ ꯀꯤꯍꯣꯝꯗꯣ ꯑꯩ ꯂꯥꯛꯄ ꯀꯥꯟꯗ ꯂꯩꯔꯛ ꯀꯩ ꯇꯧꯕꯅꯦꯕꯀꯣ ꯑꯩꯗꯣ ꯕꯖꯥꯔꯗ ꯆꯠꯂꯨꯏꯕ ꯕꯖꯥꯔꯗ ꯉꯁꯤꯗꯣ ꯀꯩ ꯅꯨꯃꯤꯠꯅꯣ ꯈꯪꯗꯦ ꯊꯣꯛꯂ ꯑꯝꯇ ꯍꯪꯍꯧꯗꯕ ꯑꯗꯒꯤ ꯑꯩꯒꯤ ꯏꯃꯥꯟꯅꯕꯤ ꯑꯃꯒꯤꯁꯨ ꯃꯥꯒꯤꯁꯨ ꯃꯌꯥꯗ ꯀꯨꯏꯅ ꯇ꯭ꯔꯤꯠꯃꯦꯟ ꯇꯧꯔꯒ ꯂꯣꯏꯁꯤꯟꯗꯕꯒꯤ ꯂꯩꯔꯝꯃꯦ ꯃꯥꯒꯤꯁꯨ ꯑꯃꯨꯛ ꯇꯧꯔꯛꯑꯦ ꯑꯗꯨ ꯍꯥꯡꯉꯤꯀꯥꯟꯗ ꯃꯔꯛꯇꯁꯨ ꯍꯥꯏꯗꯤ ꯃꯤ ꯑꯇꯣꯞꯄ ꯑꯅꯤ ꯑꯃꯁꯨ ꯂꯥꯛꯑꯦ ꯑꯗꯨꯝ ꯌꯦꯡꯃꯤꯟꯅꯔꯦꯕꯀꯣ ꯑꯗꯨ ꯂꯣꯏꯔꯒ ꯑꯃꯨꯛ ꯑꯩꯗꯒꯤ ꯏꯃꯥꯟꯅꯕꯒꯤ ꯃꯆꯤꯒꯤ ꯃꯆꯥꯗꯣ ꯑꯃꯨꯛ ꯇꯧꯔꯦ ꯌꯥꯗꯁꯨ ꯀꯣ ꯑꯃꯇꯪ ꯑꯣꯏꯗꯤ ꯐꯕ ꯇ꯭ꯔꯤꯠꯃꯦꯟꯗꯨꯣ ꯑꯅꯤꯃꯛ ꯇꯧꯔꯛꯄꯅꯦ ꯃꯇꯝ ꯀꯨꯏꯅ ꯂꯧꯕꯗꯣ ꯑꯗꯨꯃꯥꯏꯅ ꯂꯧꯕꯒꯤ ꯀꯩꯅꯣ ꯇꯧꯋꯦꯕꯀꯣ ꯑꯗꯒꯤ ꯍꯜꯂꯛꯑꯦ ꯋꯥꯔꯦ ꯑꯗꯩ ꯋꯥꯔꯦ ꯇꯧꯔꯤꯁꯤꯉ ꯑꯉꯥꯡ ꯃꯌꯥꯝꯗꯣ ꯂꯩꯔꯤꯕ ꯑꯗꯨꯗꯨꯅ ꯂꯥꯡꯕꯗ ꯂꯥꯡꯕ ꯉꯁꯥꯏ ꯈꯤꯇꯪ ꯇꯨꯝꯒꯦ ꯇꯧꯕꯁꯨ ꯄꯣꯊꯥꯐꯝ ꯈꯪꯗ꯭ꯔꯔꯤꯕꯕ ꯁꯥꯥꯗꯣ ꯑꯗꯨꯃꯥꯏꯅ ꯇꯧꯔ ꯂꯩꯔꯝꯕꯅꯤꯅ ꯑꯩꯁꯦ ꯆꯆꯦꯛꯁꯤꯟ ꯊꯪꯒꯨ ꯇꯧꯕ ꯃꯅꯤꯡꯗꯒꯤ ꯆꯝꯄꯨꯔꯥꯅ ꯉꯁꯥꯏ ꯍꯦꯜꯂꯛꯄ ꯆꯝꯄ꯭ꯔ ꯇꯧꯔꯒ ꯈꯤꯇꯪ ꯁꯨꯝꯃꯒꯅꯦ ꯊꯛꯆꯤꯡꯒ ꯇꯧꯕꯅꯦ ꯇꯧꯔꯤꯁꯦ
ꯍꯣꯏ ꯊꯥꯛꯆꯤꯜꯂꯣ ꯑꯗꯣ ꯑꯗꯨꯝ ꯌꯦꯡꯉꯁꯦ ꯁꯥꯕ ꯍꯥꯏꯁꯤꯀꯣ ꯑꯗꯨꯝ ꯀꯩꯁꯨ ꯍꯥꯏ ꯍꯥꯏꯕꯗꯤ ꯈꯪꯗꯗ ꯑꯗꯨꯝ ꯒꯥꯔꯤꯗ ꯀꯩꯗ ꯆꯠꯈꯤꯗꯧꯅꯤꯅ ꯈꯣꯡꯅ ꯌꯥꯝ ꯆꯠꯂꯣꯏꯗꯕꯅꯤꯅ ꯑꯗꯣ ꯆꯠꯄꯁꯤꯕꯨ ꯀꯔꯝꯕ ꯃꯐꯝꯗ ꯆꯠꯁꯦ ꯍꯥꯏꯔꯤꯅꯣ ꯑꯩꯈꯣꯏꯅꯤꯕꯣ ꯍꯥꯏꯕꯗꯤ ꯁꯣꯝꯒꯤ ꯑꯅꯛ ꯑꯗ ꯆꯠꯁꯦ ꯍꯥꯏꯕ꯭ꯔꯥ ꯅꯠꯇ꯭ꯔꯒ ꯑꯗꯨꯝ ꯑꯥꯒꯤ ꯀꯪꯂꯩꯒꯤ ꯃꯈꯥꯗꯨꯗ ꯑꯗꯨꯝ ꯇꯧꯁꯦ ꯍꯥꯏꯕ꯭ꯔꯥ ꯅꯠꯇ꯭ꯔꯒ ꯑꯃ ꯑꯁꯥꯡꯕꯗꯨꯅ ꯑꯥꯏꯉꯩ ꯆꯠꯇ꯭ꯔꯒꯁꯨ ꯈꯤꯇꯪ ꯆꯠꯂꯒ ꯎꯒ ꯍꯥꯎꯕ ꯑꯃ ꯂꯩꯗꯅꯀꯣ ꯑꯗꯨꯋꯥꯏꯗ ꯇꯧꯁꯦ ꯍꯥꯏꯕ꯭ꯔꯥ ꯅꯠꯇ꯭ꯔꯒꯅ ꯑꯩꯈꯣꯏ ꯂꯥꯁ ꯉꯥꯛꯇ ꯊꯥꯕꯗꯣ ꯑꯗꯣꯝꯗ ꯇꯧꯁꯦ ꯍꯥꯏꯕ꯭ꯔꯥ ꯑꯗꯨ ꯀꯝꯕ ꯇꯧꯁꯦ ꯍꯥꯏꯅꯣ ꯅꯪ ꯈꯜꯂꯣ ꯍꯥꯏꯔꯛꯀꯅꯣ ꯅꯪ ꯅꯪꯅ ꯁꯨꯝ ꯐꯗꯧꯕꯥꯟꯕ ꯑꯃ ꯍꯥꯟꯅ ꯍꯥꯏꯔꯛꯑꯣ ꯑꯗꯨꯒ ꯑꯗꯨꯝ ꯈꯜꯂꯛꯀꯦꯕ
ꯑꯩ ꯋꯥꯈꯜꯗꯗꯤ ꯅꯍꯥꯟ ꯑꯩꯈꯣꯏꯅ ꯆꯥꯕ ꯃꯐꯝꯗꯣ ꯑꯗꯨꯅꯗꯤ ꯐꯗꯧ ꯃꯥꯜꯂꯦ ꯈꯔ ꯁꯥꯡꯕꯗꯣ ꯈꯪꯗꯦ ꯑꯩꯗꯣ ꯌꯥꯝ ꯇꯟꯕꯩ ꯇꯥꯕꯩ ꯇꯧꯋꯦ ꯍꯥꯏꯗꯤ ꯁꯥꯗ ꯑꯗꯨ ꯀꯥꯔꯨꯕꯗꯣ ꯍꯨꯃꯥꯡ ꯁꯧꯔꯅꯤ ꯑꯗꯒꯤ ꯍꯥꯏꯗꯤ ꯅꯝꯅꯛꯀꯨꯝ ꯀꯩꯒꯨꯝ ꯆꯥꯕ ꯊꯛꯄꯗ ꯑꯗꯒꯤ ꯃꯐꯝ ꯖꯒꯥꯗꯨꯕꯨꯁꯨ ꯑꯗꯨꯝ ꯐꯔꯅꯤ ꯑꯗꯨ ꯇꯔꯛ ꯃꯁꯣꯡ ꯑꯣꯏꯕꯅꯤꯅꯦ ꯇꯤꯟ ꯀꯥꯡꯒꯨꯝꯕ ꯑꯗꯒꯤ ꯀꯥꯡꯒꯨꯝꯕ ꯌꯥꯝ ꯄꯥꯏꯗꯧꯕ ꯃꯥꯟꯕꯗꯣ ꯏꯁꯥꯗ ꯅꯨꯡꯉꯥꯏꯗꯧꯕ ꯃꯥꯟꯗꯕ ꯑꯗꯒꯤ ꯑꯩꯈꯣꯏ ꯆꯤꯡꯗ ꯀꯥꯏꯔꯦ ꯈꯜꯂꯁꯨ ꯀꯥꯡ ꯌꯥꯝ ꯂꯩꯕꯗꯣ ꯃꯐꯝꯒꯤꯗꯤ ꯅꯨꯡꯉꯥꯏꯕꯀꯣ ꯑꯗꯨ ꯆꯥꯗꯣꯔꯤꯕ ꯃꯐꯝꯁꯤꯁꯨ ꯑꯗꯨꯝ ꯈꯔ ꯅꯥ ꯃꯐꯝ ꯆꯥ ꯊꯤꯗꯛꯇꯣꯏꯅꯤꯅ ꯆꯤꯡꯅ ꯉꯁꯤꯗꯤ ꯁꯟꯗꯦꯒ ꯑꯣꯏꯔꯦ ꯅꯣꯡꯃꯥꯏꯖꯤꯡꯒ ꯑꯣꯏꯔꯦꯀꯣ ꯃꯤ ꯃꯌꯥꯝ ꯂꯥꯛꯀꯅꯦꯕ ꯑꯗꯨꯀꯥꯟꯗ ꯆꯥꯕ ꯀꯥꯟꯗ ꯑꯗꯨꯝ ꯏꯇꯝꯗꯕ ꯏꯄꯦꯟ ꯏꯄꯦꯟꯗꯕ ꯑꯗꯨꯃꯥꯏꯅ ꯑꯣꯏꯒꯅꯤ ꯑꯣ ꯈ꯭ꯋꯥꯏ ꯐꯕꯗꯤ ꯑꯩꯈꯣꯏꯅ ꯅꯍꯥꯟꯒꯤ ꯊꯣꯡ ꯆꯥ ꯃꯐꯝꯗꯣ ꯑꯗꯨꯗ ꯆꯥꯔꯨꯁꯨ ꯌꯥꯏ ꯑꯗꯨꯒ ꯑꯗꯨ ꯅꯠꯇ꯭ꯔꯁꯨ ꯑꯗꯨꯩ ꯈꯔ ꯆꯪꯁꯤꯟꯈ꯭ꯔꯒ ꯎ ꯈꯣꯡꯉꯥꯡꯒꯨꯝꯕ ꯑꯩ ꯀꯩꯅꯣ ꯍꯧꯕ ꯂꯩꯕꯅꯦꯕ ꯆꯥ ꯃꯈꯣꯡꯒꯨꯝꯕ ꯑꯗꯨ ꯍꯥꯏꯗꯤ ꯀꯣꯛꯄ ꯀꯣꯛꯇꯕ꯭ꯔꯥ ꯈꯪꯗꯦ ꯀꯣꯛ ꯇꯥꯔꯒꯗꯤ ꯑꯗꯨꯋꯥꯏ ꯆꯥꯎꯔꯅꯤꯗꯤ ꯐꯗꯣꯏꯕ ꯑꯩꯈꯣꯏ ꯍꯥꯟꯅ ꯆꯥꯕ ꯃꯐꯝꯗꯨꯗꯝ ꯈ꯭ꯋꯥꯏ ꯐꯒꯗꯧ ꯃꯥꯜꯂꯦꯅ ꯈꯟꯕꯗꯨꯗꯤ
ꯑ ꯍꯣꯏ ꯌꯥꯏꯌꯦꯀꯣ ꯍꯧꯖꯤꯛꯀꯤ ꯑꯩꯈꯣꯏꯅ ꯍꯥꯟꯅ ꯆꯥꯔꯤꯕ ꯃꯐꯝꯗꯣ ꯍꯥꯏꯕꯗꯤ ꯀꯥꯡꯁꯨ ꯌꯥꯝ ꯀꯟꯅ ꯆꯤꯛꯄꯣꯛ ꯑꯣꯏꯗꯕꯅꯤ ꯑꯗꯨꯒ ꯑꯗꯨꯝ ꯃꯤꯁꯨ ꯌꯥꯝ ꯀꯟꯅ ꯄꯥꯛ ꯂꯥꯛꯄ ꯃꯐꯝꯁꯨ ꯑꯣꯏꯗꯦꯗꯅꯀꯣ ꯑꯗꯨꯒꯤ ꯁꯤꯠꯁꯨ ꯅꯥꯍꯜꯂꯦ ꯑꯗꯨꯒ ꯃꯐꯝꯗꯨꯁꯨ ꯑꯗꯨꯝ ꯐꯖ ꯐꯖꯕꯗꯨ ꯑꯣꯏꯗꯅꯀꯣ ꯑꯗꯨꯗ ꯅꯪꯅ ꯆꯥ ꯍꯧꯕ ꯍꯥꯏꯁꯤꯅ ꯍꯧꯖꯤꯛ ꯀꯣꯏꯥꯁ ꯊꯥ ꯁꯥꯏꯔꯣ ꯅꯠꯇ꯭ꯔꯒ ꯑꯇꯣꯞꯄ ꯃꯐꯝ ꯃꯐꯝꯗꯣ ꯑꯣꯏꯗꯣꯏꯔꯣ ꯅꯪ ꯎꯆ ꯆꯥꯟ ꯍꯧꯕ ꯍꯥꯏꯁꯦ ꯑꯗꯨꯃꯗꯤ ꯑꯩ ꯒ꯭ꯌꯥꯟ ꯇꯥꯗ꯭ꯔꯕ ꯑꯩꯅ ꯈꯪꯕ ꯃꯐꯝ ꯑꯃꯗꯤ ꯂꯩꯌꯦꯕꯀꯣ ꯑꯗꯨꯕꯨ ꯑꯗꯨꯗꯤ ꯑꯃꯨꯛ ꯌꯥꯝꯅ ꯁꯥꯡꯃꯜꯂꯦ ꯑꯗꯨꯗꯤ ꯑꯣꯏꯔꯝꯗꯧ ꯃꯥꯟꯗꯕ ꯑꯗꯨꯒꯤꯅꯦ
ꯌꯥꯇꯦ ꯌꯥꯇꯦ ꯅꯪ ꯈꯜꯂꯤ ꯃꯐꯝꯗꯅ ꯑꯩꯈꯣꯏꯅ ꯈꯔ ꯁꯥꯡ ꯀꯥꯔꯒ ꯑꯗꯨꯝ ꯈꯔ ꯎꯥꯟ ꯄꯅ ꯊꯥ ꯍꯧꯕ ꯃꯐꯝꯗꯣ ꯑꯗꯨ ꯑꯣꯏꯅ ꯈꯜꯂꯝꯃꯅꯤ ꯑꯗꯨꯗꯨ ꯅꯠꯇꯦꯕꯀꯣꯩꯅ ꯍꯥꯏꯁꯤꯅ ꯑꯩꯈꯣꯏꯅꯍ ꯀꯥꯕꯒꯤ ꯀꯣꯏꯂꯥꯁ ꯊꯥꯕꯗꯣ ꯀꯣꯏꯂꯥꯁ ꯊꯥꯕꯒꯤꯗ ꯂꯣꯁꯤꯜꯂꯛꯄꯗꯨꯗ ꯑꯩꯈꯣꯏꯒꯤ ꯂꯝꯕꯤ ꯃꯇꯦꯛ ꯑꯃ ꯆꯪꯉꯒ ꯂꯝꯄꯥꯛꯇꯅꯅ ꯍꯋꯥꯏꯗꯤ ꯁꯣꯡꯗꯕꯅꯤꯅ ꯂꯝꯄꯥꯛꯇꯨꯅ ꯄꯥꯛꯅ ꯂꯩꯕꯅꯦꯕ ꯑꯗꯣ ꯃꯥ ꯍꯧꯖꯤꯛ ꯅꯥꯄꯤ ꯍꯧꯗꯨꯁꯨ ꯃꯌꯥꯏꯗꯗꯤ ꯍꯧꯔꯝꯃꯦꯕꯀꯣ ꯃꯇꯥꯏ ꯃꯇꯥꯏ ꯁꯣꯡꯁꯤ ꯇꯧ ꯍꯧꯕꯒꯤ ꯑꯗꯨꯝ ꯁꯣꯡꯕ ꯃꯥꯟꯕꯒꯤ ꯑꯗꯨꯝ ꯑꯣꯏꯔꯝꯒꯅꯦꯕ ꯑꯗꯨꯗꯩ ꯈꯔ ꯆꯪꯁꯤꯗ ꯍꯥꯏꯗꯤ ꯍꯧꯖꯤꯛ ꯃꯐꯝꯗꯨꯗꯝ ꯑꯣꯏꯗꯣꯏꯅꯤ ꯑꯩꯈꯣꯏꯅ ꯆꯥꯕ ꯃꯐꯝꯗꯨꯗꯒꯤꯣꯡ ꯆꯪꯉꯒ ꯀꯣ ꯀꯣꯏꯂꯥꯁ ꯂꯣꯏꯁꯤꯜꯂꯛꯄꯒꯤ ꯈꯣꯡꯗ ꯑꯃꯨꯛ ꯆꯪꯉꯒ ꯑꯗꯨꯗ ꯎꯖꯥꯟ ꯄꯥꯏꯕꯤ ꯑꯆꯧꯕ ꯑꯃ ꯍꯧꯔꯒ ꯃꯈꯣꯡꯗꯣ ꯅꯍꯥꯟꯋꯥꯏ ꯀꯣꯏ ꯀꯥꯟꯗꯗꯤ ꯑꯗꯨꯝ ꯆꯥꯛ ꯆꯥꯅꯕ ꯑꯃ ꯀꯩꯒꯨꯝꯕ ꯑꯣꯏꯕꯒꯤ ꯖꯒꯥꯗꯨꯣ ꯌꯥꯝ ꯐꯖꯈꯤꯕꯅꯦꯕ ꯑꯗ ꯍꯧꯖꯤꯛꯇꯤ ꯑꯃꯨꯛ ꯆꯪꯗꯕꯗꯣ ꯀꯨꯏꯅꯤꯅ ꯀꯃꯥꯏꯅ ꯂꯩꯅꯣꯗ ꯈꯪꯗꯦ ꯑꯗꯣ ꯍꯥꯏꯐꯦꯠ ꯆꯪꯉꯨꯔꯒ ꯀꯣꯛꯄ ꯈꯣꯠꯄ ꯑꯣꯏꯇꯥꯔꯒꯗꯤ ꯑꯗꯨꯝ ꯑꯗꯨꯋꯥꯏꯗ ꯆꯥꯔꯁꯨ ꯑꯗꯨꯝ ꯅꯨꯡꯉꯥꯏꯗꯧꯕꯗꯣ ꯃꯥꯟꯕ ꯑꯩꯅ ꯈꯔ ꯎꯔꯨꯝꯕ ꯂꯥꯛꯀꯗꯧ ꯃꯥꯟꯕꯗꯣ ꯍꯥꯏꯗꯤ ꯑꯩꯈꯣꯏꯅ ꯆꯠꯇꯣ ꯃꯇꯝꯁꯦ ꯅꯣꯡꯃꯪꯒꯗꯤ ꯐꯕꯀꯣ ꯑꯗꯩ ꯅꯣꯡꯃꯪꯒ ꯇꯥꯔꯒꯗꯤ ꯅꯨꯡꯁꯥ ꯌꯦꯛ ꯂꯧꯔꯒ ꯑꯗꯨꯝ ꯀꯩ ꯍꯥꯏꯅꯤ ꯌꯥꯝ ꯆꯥꯕ ꯊꯛꯄ ꯅꯨꯡꯉꯥꯏꯔꯗ ꯍꯥꯏꯗꯤ ꯃꯇꯝ ꯑꯃ ꯑꯣꯏꯒꯗꯕꯗꯣ ꯑꯗꯨꯃꯥꯏꯅ ꯑꯣꯏ ꯑꯗꯨ ꯌꯦꯡꯉꯁꯤꯦ ꯑꯗꯨ ꯈꯔ ꯅꯣꯡꯃꯒꯒꯤ ꯐꯪ ꯇꯥꯔꯒꯗꯤ ꯑꯗꯨ ꯃꯐꯝ ꯁꯤꯠ ꯅꯥꯕ ꯃꯐꯝꯗ ꯑꯗꯨꯝ ꯆꯥꯔꯁꯤꯦ ꯣ ꯑꯗꯨꯗꯨꯒ ꯅꯣꯡꯒ ꯐꯪꯗꯣꯏ ꯑꯣꯏꯇꯥꯔ ꯈꯤꯇꯪ ꯆꯪꯁꯤꯜꯂꯒ ꯐꯣꯡꯗꯣꯛ ꯆꯥꯝꯃꯄꯣꯡ ꯑꯗꯨꯏꯗ ꯈꯔ ꯍꯥꯡꯕ ꯈ꯭ꯔꯣꯠꯄ ꯌꯦꯡꯉꯁꯦ ꯍꯥꯡ ꯇꯥꯔꯗꯤ ꯑꯗꯨ ꯑꯗꯨꯝ ꯆꯥꯔꯁꯨ ꯌꯥꯗꯅꯀꯣ
ꯍꯣꯏ ꯌꯥꯏ ꯑꯗꯨꯕꯨꯗꯤ ꯃꯐꯝꯗꯨꯕꯨꯗꯤ ꯑꯗꯨꯝ ꯌꯦꯡꯉꯁꯦ ꯑꯗ ꯍꯧꯖꯤꯛꯀꯤ ꯀꯣꯏꯂꯥꯁ ꯊꯥꯕ ꯂꯣꯏꯔꯛꯄꯗꯩ ꯆꯪꯕ ꯍꯥꯏꯗꯨꯗꯤ ꯅꯥꯄꯤ ꯉꯥꯛꯇ ꯁꯨꯡꯍꯧꯕꯅꯤꯗꯅꯪ ꯉꯔꯥꯡꯉꯤꯗꯣ ꯑꯩ ꯒ꯭ꯌꯥꯟ ꯑꯃ ꯇꯥꯗꯦ ꯑꯗ ꯑꯣꯝꯗ ꯂꯝꯄꯥꯛ ꯑꯃ ꯂꯩꯕꯗꯨꯕꯨꯗꯤ ꯈꯪꯉꯦ ꯑꯗꯨꯗꯒꯤ ꯑꯃꯨꯛ ꯎ ꯆꯥꯅ ꯍꯧꯧꯋꯦ ꯍꯥꯏꯁꯤꯃꯗꯤ ꯁꯨ ꯈꯪꯉꯦ ꯈꯪꯗ꯭ꯔꯦ ꯂꯝꯄꯥꯛꯇꯨ ꯂꯣꯏꯅ ꯀꯣꯛꯊꯣꯛꯈ꯭ꯔꯕꯅꯤ ꯎꯆꯥꯟꯒ ꯑꯝꯇ ꯍꯧꯗ꯭ꯔꯕꯅꯦꯕ ꯑꯗꯨꯒ ꯎꯆꯥꯟ ꯍꯧꯋꯦ ꯍꯥꯏꯁꯦ ꯑꯗꯨꯒꯤ ꯂꯝꯄꯥꯛꯇ ꯃꯇꯥꯏ ꯃꯇꯥꯏ ꯍꯧꯔꯒ ꯃꯌꯥꯏ ꯍꯥꯡꯉꯝꯅꯦ ꯍꯥꯏꯗꯨꯁꯨ ꯃꯇꯥꯏ ꯃꯇꯥꯏꯗꯨ ꯐ ꯐꯥꯎꯔꯒ ꯆꯠꯇꯣꯏꯗꯨ ꯉꯁꯥꯏꯒꯤ ꯌꯦꯡꯕꯗꯗꯤ ꯌꯥꯝ ꯁꯣꯡꯍꯧꯋꯦ ꯑꯗꯨ ꯀꯩꯁꯨ ꯆꯪꯕꯗꯨ ꯌꯥꯗꯧꯗꯤ ꯃꯥꯟꯗꯦ ꯑꯗꯨ ꯌꯦꯡꯕꯕꯨꯗꯤ ꯌꯥꯏꯀꯣ ꯍꯥꯏꯕꯗꯤ ꯎꯔꯨꯝ ꯈꯤꯇꯪ ꯂꯥꯡꯕꯗꯨꯅꯗꯤ ꯐꯗꯣꯔꯤꯕ ꯑꯃꯨꯛ ꯍꯥꯏꯕꯗꯤ ꯑꯩꯈꯣꯏꯒꯤ ꯃꯐꯝꯗꯗꯤ ꯅꯣꯡꯒꯨꯝꯕ ꯃꯪꯕ ꯈꯣꯠꯄ ꯇꯧꯔꯒꯗꯤ ꯑꯃꯨꯛ ꯥꯕ ꯅꯠꯇꯕ ꯑꯣꯏꯔꯒꯗꯤ ꯑꯃꯨ ꯅꯨꯡꯁꯥꯗꯣ ꯈꯤꯇꯪ ꯐꯪꯗꯧꯗꯤ ꯃꯥꯜꯂꯦꯕ ꯍꯣꯏ ꯑꯗꯨ ꯆꯤꯡ ꯑꯃꯗꯨꯅ ꯑꯃꯨꯛ ꯈꯟꯕꯤꯕꯒꯤ ꯈꯤꯇꯪ ꯍꯥꯏꯕꯗꯤ ꯅꯨꯃꯤꯠ ꯂꯩꯔꯒꯁꯨ ꯃꯉꯣꯟꯗ ꯐꯪꯗꯕꯩꯗꯤ ꯈꯪꯗ꯭ꯔꯦ ꯑꯗꯨ ꯑꯗꯨꯒꯁꯨ ꯑꯩꯈꯣꯏ ꯅꯥꯈꯩ ꯆꯠꯄꯗꯨꯅ ꯑꯗꯨꯝ ꯍꯥꯏꯗꯤ ꯅꯨꯡꯗꯥꯡ ꯋꯥꯏꯔꯝꯒꯨꯝꯕ ꯃꯝꯂꯤ ꯃꯝꯂꯤ ꯇꯧꯕ ꯉꯥꯛꯇꯣꯛ ꯑꯣꯏ ꯅꯨꯡꯁ ꯀꯃꯥꯏ ꯐꯣ ꯈꯪꯕ ꯑꯣꯏꯔ ꯌꯥꯏꯕꯀꯣ ꯑꯗꯨ ꯑꯣꯏꯁꯨ ꯈꯨꯝꯕꯝ ꯍꯥꯏꯕꯗꯨꯃ ꯑꯝꯇ ꯂꯩꯇꯦꯗꯅ ꯑꯩꯈꯣꯏ ꯏꯀꯣ ꯀꯣꯛꯑꯒ ꯀꯣꯏꯂꯥꯁ ꯊꯥꯔꯒ ꯂꯩꯕꯅꯤꯅ ꯑꯔꯥꯞ ꯑꯔꯥꯞꯄꯗ ꯎꯍꯧꯔꯒꯁꯨ ꯑꯗꯨꯅ ꯅꯪꯅ ꯍꯧꯖꯤꯛ ꯍꯥꯏꯔꯤꯕ ꯎꯆꯁꯥꯟ ꯍꯧꯕꯗꯨ ꯑꯣꯏ ꯑꯗꯨ ꯑꯗꯨꯝ ꯃꯐꯝꯗꯨ ꯆꯞ ꯃꯥꯟꯅꯕ ꯑꯣꯏꯔꯒꯗꯤ ꯑꯗꯨꯗ ꯑꯗꯨꯝ ꯈꯥꯝꯃꯒ ꯑꯗꯨꯗꯒꯤ ꯆꯪꯉꯒ ꯎ ꯆꯥꯟ ꯊꯐꯝꯗꯨꯐꯥꯎ ꯌꯦꯡꯁꯦ ꯍꯥꯏꯔ ꯌꯥꯕꯗꯤ ꯌꯥꯏꯑꯕꯀꯣ ꯊ ꯊꯥꯖꯗꯦ ꯊꯥꯖꯗꯦ ꯍꯥꯏꯕꯗꯤ ꯌꯥꯝ ꯁꯣꯉꯒ ꯂꯩꯍꯧꯋꯦꯕ ꯑꯗꯨ ꯈꯣꯡꯅ ꯗꯥꯏꯔ ꯑꯩ ꯑꯣꯏ ꯅꯥꯄꯤ ꯆꯪꯕ ꯍꯥꯏꯕꯗꯣ ꯈꯪꯗꯦ ꯌꯦꯡꯗꯤ ꯌꯦꯡꯉꯁꯦ ꯑꯗꯣ ꯅꯪꯅ ꯎꯖꯥꯟ ꯍꯧꯕ ꯍꯥꯏꯁꯦ ꯑꯩꯁꯨ ꯆꯠꯇꯦ ꯆꯠꯂꯦꯕ ꯍꯧꯖꯤꯛ ꯃꯐꯝꯗꯣ ꯑꯗꯨꯅ ꯂꯥꯛꯁꯤꯟꯕꯗꯤ ꯑꯝꯇ ꯉꯝꯗ꯭ꯔꯦꯕ ꯅꯪꯅ ꯂꯝꯄꯥꯛꯇꯨꯗꯤ ꯈꯪꯉꯦ ꯊꯥꯏꯅ ꯑꯩꯈꯣꯏꯁꯨ ꯆꯠꯂꯦꯕꯀ ꯑꯗꯨ ꯆ ꯍꯧꯕ ꯍꯥꯏꯃꯗꯤ ꯑꯩꯗꯤ ꯈꯪꯗꯦ ꯈꯪꯗ꯭ꯔꯦꯕ ꯑꯗꯣ ꯑꯗꯨ ꯃꯑꯣꯡ ꯌꯦꯡꯉ ꯆꯠꯂꯒꯕꯨꯗꯤ ꯑꯗꯨꯗꯣ ꯑꯃꯕꯨ ꯑꯣꯏꯔꯦ ꯑꯃꯕꯨ ꯑꯣꯏꯔꯦ ꯂꯣꯏꯔꯒ ꯅꯦꯅꯥ ꯇꯥꯅ ꯉꯥꯏꯕꯗꯨꯅꯗꯤ ꯐꯩꯌꯦ ꯍꯥꯏꯕꯗꯤ ꯈꯪꯗꯦ ꯑꯗꯨꯝ ꯍꯦꯛꯇ ꯑꯗꯨꯗ ꯆꯠꯄꯁꯦ ꯃꯝꯃꯒꯗ ꯂꯥꯛꯄꯁꯤꯅ ꯑꯗꯨꯃ ꯇꯧꯋꯦꯕ ꯄꯣꯠꯁꯦ ꯑꯗꯣ ꯉꯁꯤꯗꯤ ꯏꯕꯥꯅꯤ ꯈꯛꯇꯪ ꯑꯃꯁꯁꯨ ꯑꯣꯏꯗꯣꯏꯅꯤꯅ ꯌꯥꯝ ꯀꯟꯅꯕꯝꯃꯒꯁꯨ ꯅꯨꯡꯉꯥꯏꯗꯧ ꯃꯥꯟꯗꯦ ꯑꯗꯨꯅ ꯑꯩꯅ ꯈꯟꯕꯗꯗꯤ ꯑꯗꯨꯝ ꯇꯥꯏꯃꯤꯡꯁꯦ ꯑꯃ ꯍꯥꯏꯔꯒ ꯍꯥꯏꯕꯗꯤ ꯑꯗꯨꯝ ꯂꯣꯏꯁꯤꯟ ꯇꯦꯛ ꯇꯦꯛ ꯂꯣꯏꯁꯤꯜꯂꯒ ꯑꯗꯨꯃꯥꯏꯅ ꯂꯩꯕꯅꯗꯤ ꯐꯥꯗꯧꯗꯦ ꯃꯥꯜꯂꯦ ꯄꯨꯡ ꯀꯌꯥꯃꯨꯛꯇꯒꯤ ꯀꯩꯅꯣ ꯇꯧꯁꯦ ꯍꯥꯏꯅꯣꯗꯣ ꯅꯪ ꯍꯥꯏꯔꯞ ꯍꯥꯏꯔꯛꯑꯣ ꯀꯨꯏꯕ ꯀꯨꯏꯗꯕꯒꯤ ꯋꯥ ꯅꯠꯇꯕꯀꯣ
ꯑꯩꯁꯦ ꯌꯥꯔꯁꯦ ꯑꯗꯨꯝ ꯑꯗꯨꯝ ꯂꯟꯃꯜꯂꯁꯨ ꯅꯨꯡꯉꯥꯏꯇꯦ ꯃꯔꯤ ꯃꯈꯥꯏꯗ ꯑꯗꯨꯝ ꯊꯣꯡꯕ ꯍꯧꯔꯁꯦ ꯁꯦꯝꯕ ꯆꯥꯕꯁꯨ ꯑꯗꯨ ꯀꯨꯣꯏꯔꯕꯅꯤꯅꯀꯣ ꯑꯗꯨ ꯂꯩꯔ ꯃꯔꯤ ꯃꯈꯥꯏꯗ ꯊꯣꯡꯉꯁꯦ ꯑꯗꯨꯒ ꯀꯩꯁꯨ ꯀꯨꯏꯔꯣꯏꯗ ꯄꯨꯡꯈꯥꯏ ꯑꯃ ꯆꯪꯕꯗ ꯄꯨꯡꯈꯥꯏꯃꯨꯛꯩꯁꯨ ꯆꯪꯉꯣꯏꯕꯀꯣ ꯑꯗꯨꯝ ꯃꯉꯥꯗ ꯂꯣꯏꯁꯤꯜꯂꯒ ꯃꯉꯥꯥꯁ ꯆꯠꯈ꯭ꯔꯗꯤ ꯄꯨꯡ ꯑꯃꯃꯛ ꯀꯥꯏ ꯂꯩꯗꯅꯀꯣ ꯏꯥꯏ ꯏꯗꯪ ꯑꯣꯏꯗꯣꯏꯅ ꯑꯇꯣꯞꯄꯗꯤ ꯀꯅꯥꯝ ꯌꯥꯎꯔꯣꯏꯗꯕꯅ ꯉꯥꯟꯊꯣꯛ ꯀꯥꯏꯁꯤꯟ ꯇꯧꯕꯗꯣ ꯀꯩꯝꯇ ꯇꯧꯔꯔꯣꯏꯕ ꯑꯗꯨꯅ ꯑꯗꯨꯝ ꯊꯨꯗꯤ ꯊꯨꯒꯅꯤ ꯑꯗꯨꯃꯥꯏꯅ ꯈꯜꯂꯦ ꯑꯩꯈꯣꯏꯗꯗꯤ
ꯑꯗꯨ ꯅꯠꯇꯦ ꯂꯥꯛꯄꯗꯨ ꯀꯃꯥꯏꯅ ꯇꯧꯁꯦ ꯍꯥꯏꯅꯕ ꯍꯥꯏꯕꯗꯤ ꯑꯩꯅ ꯂꯥꯛꯑꯣ ꯍꯥꯏꯔꯤꯕ꯭ꯔꯥ ꯅꯠꯇ꯭ꯔꯒ ꯀꯃꯥꯏꯅ ꯇꯧꯒꯦ ꯍꯥꯏꯅꯣꯗꯣ ꯑꯗꯨ ꯍꯥꯏꯔꯛꯑꯣꯕ ꯑꯩꯅ ꯍꯥꯏꯕꯗꯤ ꯑꯗꯨꯒ ꯄꯨꯡ ꯃꯔꯤ ꯃꯈꯥꯏꯗꯤ ꯍꯧꯕ ꯍꯥꯏꯁꯤꯦ ꯅꯪꯅ ꯄꯨꯡ ꯃꯔꯤ ꯃꯈꯥꯏ ꯃꯈꯥꯏꯗ ꯍꯧꯕ ꯍꯥꯏꯁꯦ ꯅꯪ ꯂꯧꯕꯁꯦ ꯄꯨꯡ ꯃꯔꯤ ꯃꯈꯥꯏꯗ ꯂꯥꯛꯑꯣ ꯍꯥꯏꯔꯤꯕ꯭ꯔꯥ ꯅꯠꯇ꯭ꯔꯒ ꯄꯨꯡ ꯀꯌꯥꯗ ꯂꯥꯛꯑꯣ ꯁꯍꯥꯏꯅꯣꯗ
ꯑꯣ ꯍꯌꯦꯡ ꯃꯔꯝ ꯀꯥꯏꯗꯒꯤꯩ ꯍꯧꯁꯤ ꯍꯥꯏꯇꯥꯔꯦ ꯃꯔꯤ ꯃꯤꯅꯤꯠ ꯀꯨꯟ ꯁ꯭ꯋꯥꯏ ꯂꯥꯎꯑꯣ ꯍꯥꯏ ꯑꯩꯁꯤ ꯂꯣꯏꯁꯤꯜꯂꯝꯕꯒꯦ ꯍꯥꯏꯗꯤ ꯊꯕꯛ ꯆꯠꯂꯨꯕꯩ ꯃꯇꯝꯗ ꯄꯣꯊꯥꯍꯟꯅꯤꯡꯕ ꯑꯩ ꯁꯨꯝ ꯄꯝꯕꯅꯦꯕꯀꯣ ꯑꯗꯨ ꯄꯨꯡ ꯃꯔꯤ ꯃꯈꯥꯏꯗꯒꯤꯩ ꯍꯧ ꯅ ꯄꯨꯡ ꯃꯔꯤ ꯀꯨꯟ ꯁꯨꯃꯥꯏꯅ ꯂꯥꯛꯑꯣ ꯑꯗꯨꯃꯥꯏꯅ ꯆꯠꯂꯒ ꯌꯦꯟ ꯀꯩꯀꯩꯁꯨ ꯀꯩꯊꯣꯛꯎꯔꯁꯦ ꯑꯗꯨꯒ ꯄꯣꯠꯁꯦ ꯑꯋꯥꯠ ꯑꯄꯥꯁꯨ ꯑꯗꯨꯝ ꯂꯩꯔꯒꯀꯣ ꯑꯩꯅ ꯑꯃꯨꯛ ꯁꯥꯏꯀꯟꯗ ꯑꯃꯨꯛ ꯂꯥꯛꯀꯅꯤ ꯑꯩꯈꯣꯏꯗ ꯑꯃꯨꯛ ꯊꯝꯃꯝꯒꯅꯤ ꯍꯥꯏꯗꯤ ꯌꯥꯝ ꯀꯩ ꯍꯥꯏꯅꯤ ꯈꯨꯌꯧꯅꯗꯧ ꯃꯥꯜꯂꯦꯕ ꯃꯇꯝꯁꯨ ꯃꯥꯡꯉꯅꯤ ꯑꯗꯩ ꯀꯩꯅꯣꯁꯨ ꯇꯧꯔꯅꯤ ꯆꯔꯥꯡ ꯆꯔꯥꯡꯅꯔꯅꯦꯕꯀꯣ ꯑꯗꯩ ꯁꯥꯏꯀꯟ ꯊꯧꯔꯒ ꯑꯃꯨ ꯃꯥꯡꯅꯗꯅꯕ ꯂꯥꯎꯔꯒ ꯑꯃꯨꯛ ꯊꯣꯡꯕ ꯊꯥꯛꯄ ꯇꯧꯕꯁꯨ ꯅꯨꯡꯉꯥꯏꯇꯦ ꯆꯥꯕꯁꯨ ꯑꯃꯨꯛ ꯅꯨꯡꯉꯥꯏꯇꯦꯕꯀꯣ ꯑꯗꯨꯗꯨꯅ ꯑꯗꯨꯝ ꯊꯪ ꯄꯨꯡ ꯃꯔꯤꯒ ꯃꯤꯅꯤꯠ ꯀꯨꯟ ꯁ꯭ꯋꯥꯏꯗ ꯆꯞ ꯆꯥꯅ ꯇꯥꯛꯑꯣ ꯑꯩ ꯑꯗꯨꯝ ꯃꯔꯤ ꯃꯤꯅꯤꯠ ꯇꯔꯥ ꯁ꯭ꯋꯥꯏꯗꯩ ꯑꯗꯨꯝ ꯂꯣꯏꯁꯤꯜꯂꯒ ꯂꯩꯔꯝꯃꯒꯦꯕꯀꯣ
ꯑꯗꯨꯗꯣ ꯀꯩꯅꯣ ꯇꯧꯕꯗꯤ ꯅꯪ ꯍꯥꯏꯕꯗꯤ ꯀꯤꯍꯣꯝ ꯍꯥꯞꯄ ꯈꯣꯠꯄ ꯍꯥꯏꯕꯗꯨꯅ ꯀꯃꯥꯏꯅ ꯇꯧꯗꯣꯏꯅꯣ ꯕꯖꯥꯔ ꯕꯔ ꯍꯧꯖꯤꯛꯇꯤ ꯍꯉꯁꯨ ꯌꯥꯔꯦꯗ ꯅꯣꯏ ꯀꯩꯅꯣꯗ ꯌꯦꯡꯉꯨꯔꯁꯦ ꯑꯩꯈꯣꯏꯅ ꯇꯔꯕꯨꯖ ꯂꯩꯕ ꯃꯐꯝꯗ ꯑꯣ ꯑꯗꯨꯋꯥꯏꯗ ꯌꯦꯡꯉꯨꯁꯤꯔꯥ ꯅꯠꯇ꯭ꯔꯒ ꯑꯗꯨ ꯍꯣꯝꯗ
ꯑꯩ ꯌꯦꯡꯉꯨꯔꯦ ꯑꯩ ꯌꯦꯡꯉꯨꯔꯕꯅꯦ ꯅꯉꯣꯟꯗ ꯍꯥꯏꯔꯤꯁꯦ ꯑꯩ ꯕꯖꯥ ꯆꯠꯄꯗꯣ ꯃꯣꯏ ꯍꯧꯖꯤꯛꯀꯤ ꯃꯐꯝꯗ ꯐꯥꯎꯔ ꯆꯠꯂꯦ ꯦ ꯀꯣ ꯑꯗꯨ ꯍꯈꯣꯏ ꯍꯣꯔꯦꯟ ꯌꯦꯡꯉꯨꯔꯁꯦ ꯑꯗꯨꯝ ꯍꯥꯏꯕꯗꯤ ꯅꯪꯅ ꯊꯣꯛꯂꯛꯄ ꯀꯥꯟꯗ ꯐꯪꯉ ꯐꯪꯉꯦ ꯐꯪꯗ꯭ꯔꯅ ꯕꯖꯥꯔꯗꯩꯒꯨꯝꯕ ꯀꯣꯛ ꯂꯩꯔꯁꯨ ꯂꯩꯔꯁ ꯕꯖꯥꯔꯁꯨ ꯑꯝꯇ ꯍꯪꯉꯨꯒꯦꯕ ꯉꯁꯥꯏ ꯅꯨꯡꯊꯤꯜ ꯁꯥꯕꯒꯤ ꯃꯇꯝꯁꯨ ꯑꯣꯏꯕ ꯍꯩꯅ ꯆꯠꯕ ꯃꯇꯝꯗꯣ ꯄꯨꯡ ꯇꯔꯥꯃꯥꯊꯣꯏ ꯃꯈꯥꯏ ꯅꯨꯡꯁꯥ ꯌꯦꯛ ꯂꯧꯕ ꯃꯇꯝꯁꯨ ꯑꯣꯏꯕꯒꯤ ꯆꯣꯏꯔꯝꯕ ꯌꯥꯏꯑꯕꯀꯣ ꯅꯨꯡꯗꯥꯡ ꯋꯥꯏꯔꯝꯗꯤ ꯑꯗꯨꯝ ꯊꯥꯔ ꯈꯣꯠꯂ ꯑꯗꯨꯝ ꯌꯣꯟꯗꯤ ꯌꯣꯟꯕꯅꯦꯕ ꯑꯗꯨ ꯌꯦꯡꯂꯡꯉꯨꯔꯁꯦ ꯍꯥꯏꯗꯤ ꯐꯪꯉ ꯐꯪꯉꯦ ꯐꯪꯉ ꯐꯪꯗ꯭ꯔꯦꯗꯗꯤ ꯀꯩꯁꯨ ꯍꯥꯞꯄꯁꯨ ꯌꯥꯕ ꯍꯥꯞꯇ꯭ꯔꯁꯨ ꯌꯥꯕ ꯄꯣꯠꯅꯤꯗꯅꯀꯣ ꯑꯗꯨꯝ ꯑꯩꯅ ꯂꯩꯔꯝꯃꯦ ꯑꯗꯨꯝ ꯑꯩꯅ ꯂꯩꯔ ꯄꯨꯔ ꯑꯗꯨꯝ ꯂꯩꯔ ꯄꯨꯔꯒ ꯑꯩꯅ ꯏꯟꯥꯡꯈꯩ ꯊꯣꯡꯉꯤ ꯀꯥꯟꯗ ꯑꯗꯨꯝ ꯑꯗꯩ ꯈꯣꯛꯇꯣꯛꯄ ꯈꯣꯇꯣꯛꯄ ꯇꯧꯔꯒ ꯑꯗꯨꯝ ꯐ꯭ꯔꯤꯖꯇ ꯍꯥꯆꯤꯜꯂ ꯊꯈꯤꯕ ꯌꯥꯏꯗꯅꯀꯣ
ꯍꯣꯏ ꯑꯗꯨꯗꯨ ꯀꯩꯅꯣ ꯇꯧꯁꯦ ꯊꯥ ꯂꯩꯕꯗꯨꯗꯤꯅꯦ ꯀꯩꯅꯣꯗꯩ ꯂꯩꯔꯔꯣꯏꯁꯦ ꯅꯍꯥꯟ ꯅꯣꯏꯅ ꯂꯥꯏꯔꯤꯛ ꯄꯥꯕ ꯃꯐꯝꯗꯣ ꯊꯣꯡ ꯃꯅꯥ ꯈꯤꯇꯗ ꯂꯩꯔꯣꯏꯁꯦ ꯃꯥꯗꯣ ꯏꯁꯤꯡ ꯂꯩꯒ ꯂꯩꯇꯦꯒ ꯌꯥꯝ ꯇꯧꯋꯦ ꯑꯗꯨ ꯅꯨꯡꯉꯥꯏꯇꯦ ꯑꯇꯣꯞꯄ ꯃꯐꯝ ꯑꯃ ꯑꯩꯈꯣꯏꯅ ꯅꯍꯥꯟ ꯂꯩꯕ ꯗ ꯂꯩꯁꯦ ꯍꯥꯏꯕ ꯅꯠꯇ꯭ꯔꯒꯅ ꯁ꯭ꯋꯤꯡ ꯇꯧ ꯃꯐꯝ ꯂꯩꯕꯗꯣ ꯑꯗꯣꯝ ꯁꯥꯏꯏꯗꯠꯇꯁꯨ ꯑꯅꯤ ꯂꯩꯗꯅꯀꯣ ꯑꯗꯣꯝꯗ ꯌꯦꯡꯁꯦ ꯍꯥꯏꯕ꯭ꯔꯥ ꯀꯃꯥꯏꯅ ꯇꯧꯁꯤꯒꯦ
ꯅꯣꯏ ꯃꯅꯤꯡꯒꯤꯗꯨꯗꯤ ꯌꯥꯎꯗ꯭ꯔꯕ ꯀꯃꯥꯏꯅ ꯇꯧꯒꯦ
ꯑꯩꯈꯣꯏ ꯃꯅꯤꯡꯒꯤꯁꯤꯁꯨ ꯍꯥꯏꯕꯗꯤ ꯊꯦꯡꯅ ꯍꯥꯡꯉꯦꯕ ꯑꯩꯈꯣꯏꯅ ꯂꯩꯇꯣꯔꯤꯕ ꯇꯥꯏꯃꯤꯡꯗꯗꯤ ꯍꯥꯡꯉꯣꯏꯕ ꯑꯗꯨꯅ ꯑꯩꯅ ꯂꯧꯕ ꯂꯥꯛꯀꯥꯟꯗ ꯑꯗꯨꯝ ꯌꯦꯡꯉꯛꯄꯁꯨ ꯌꯥꯏꯗꯅ ꯅꯣꯏꯔꯣꯝꯗ
ꯑꯣ ꯐꯔꯦ ꯊ ꯊꯣꯡꯈꯤꯀꯣ